ꯍꯜꯂꯣ
ꯀꯗꯣꯏꯅꯣ
ꯑꯩꯗꯤ ꯁꯨꯝ ꯐꯃꯨꯡꯗ ꯍꯤꯞꯄꯒ ꯃꯣꯟꯗ꯭ꯔꯪ ꯁꯥꯔꯤꯌꯦ
ꯑꯍꯥ ꯃꯣꯟꯗ꯭ꯔꯪꯉ ꯌꯥꯝ ꯁꯥꯟꯅꯕ ꯍꯩꯕꯖꯥꯠꯅꯤꯅꯦ
ꯑꯣ ꯃꯣꯟꯗ꯭ꯔꯪ ꯑꯉꯥꯡ ꯑꯣꯏꯔꯛꯄꯗꯒꯤ ꯏꯃꯥꯒꯤ ꯄꯨꯛ__ ꯇꯒꯤ ꯃꯣꯟꯗ꯭ꯔꯡ ꯁꯥꯔꯛꯄꯖꯦ ꯍꯧꯖꯤꯛꯐꯥꯎ ꯑꯗꯨꯝ ꯁꯥꯔꯤꯌꯦ
ꯑꯥ ꯉꯁꯤ ꯀꯩ ꯃꯊꯦꯟ ꯆꯥꯔꯕꯅꯪ
ꯉꯁꯤꯗꯣ ꯏꯟꯖꯥꯡ ꯆꯥꯅꯤꯡꯉꯥꯏ ꯂꯩꯇꯦꯅ ꯑꯩꯈꯣꯏ__ ꯏꯅꯦꯅꯀꯣ
ꯑꯥ
ꯁꯟꯒꯤ ꯃꯃꯩꯗꯣ ꯄꯤꯔꯛꯑꯦ ꯑꯗꯨꯒ ꯊꯣꯡꯉꯒ ꯆꯥꯏ
ꯏꯟꯁꯥꯡ ꯆꯥꯅꯉꯥꯏ ꯂꯩꯇꯦ ꯀꯥꯏꯅ ꯑꯍꯥꯎ ꯕꯅꯤꯅ
ꯍꯣꯏ ꯍꯥꯎꯇꯦꯗ ꯁꯟꯒꯤ ꯃꯃꯩꯕꯨ ꯀꯥꯏ ꯍꯥꯎꯗꯣꯏꯅꯣꯗ
ꯍꯥꯎꯋꯤꯗꯨꯗꯤ
ꯅꯪꯗꯤ ꯀꯩ ꯃꯊꯦꯜ ꯆꯥꯔꯒꯦ
ꯉꯁꯤꯗꯤ ꯉꯁꯤꯗꯤ ꯑꯩꯈꯣꯏꯗꯤ ꯃꯦꯔꯥꯃꯦꯁꯅꯦ
ꯅꯨꯄꯥ ꯀꯩ ꯍꯋꯥꯏ ꯊꯣꯡꯕ
ꯎꯝ ꯀꯥꯡꯇꯛ ꯊꯣꯡꯕꯅꯦ ꯍꯋꯥꯏ ꯀꯥꯡꯇꯛꯇꯣ ꯑꯗꯨ ꯊꯣꯡꯕꯅꯦ ꯑꯗꯨꯒ ꯀꯥꯡꯉꯧ ꯑꯃꯒ ꯃꯦꯔꯥ ꯃꯦꯁꯅꯦꯕ
ꯎꯝ ꯍꯥꯎꯏꯅꯦ
ꯍꯥꯎꯋꯦ ꯃꯦꯔꯥꯃꯦꯁꯃꯛꯇꯤ ꯆꯥꯕ ꯉꯝꯗꯦꯗ
ꯑꯁ ꯑꯩꯈꯣꯏꯗꯤ ꯑꯗꯨꯒꯨꯝꯕ ꯏꯟꯖꯥꯡꯗꯨ ꯆꯥꯕ ꯐꯪꯗꯕ ꯀꯨꯏꯔꯦꯅꯦ
ꯎꯝ ꯆꯥꯕ ꯐꯪꯗꯦ ꯀꯥꯏꯅ
ꯐꯪꯗ꯭ꯔꯦ ꯑꯗꯣ
ꯎꯝ
ꯉꯁꯤꯒꯤ ꯅꯨꯃꯤꯠꯇꯤ ꯀꯃꯥꯏꯟ ꯇꯧꯔꯒꯦ
ꯉꯁꯤ ꯅꯨꯃꯤꯠꯇꯤ ꯀꯃꯥꯏꯟ ꯇꯧꯅꯤ ꯖꯒꯣꯏ ꯁꯥꯔꯒ ꯂꯦꯜꯂꯦ
ꯑꯁ ꯀꯔꯤ ꯖꯒꯣꯏꯔꯣ ꯑꯩ ꯅꯪꯒꯤ ꯏꯁꯩ ꯑꯃ ꯁꯛꯀꯦꯅꯦ ꯅꯪ ꯖꯒꯣꯏ ꯁꯥꯥꯎꯔꯣꯅꯦ ꯑꯗꯨꯗꯤ
ꯑꯩ ꯍꯩꯇꯦꯗ
ꯎꯝ ꯍꯩꯇꯦꯕ
ꯑꯥ
ꯍꯩꯇ꯭ꯔꯗꯤ ꯀꯔꯤꯗꯤ ꯎꯄꯥꯏ ꯂꯩꯒꯦ ꯇꯝ ꯇꯝꯕꯤꯒꯦꯅꯦ
ꯌꯥꯏꯅꯦ ꯇꯝꯕꯤꯒꯦ ꯍꯥꯏꯗꯤ
ꯎꯝ ꯑꯁ ꯍꯟꯗꯛꯁꯤ ꯌꯥꯗꯔ꯭ꯦꯅꯦ ꯆꯥꯛꯁꯦ ꯌꯥꯝ ꯌꯥꯝ ꯆꯥꯒꯦ ꯇꯧꯕꯅꯦ ꯑꯗꯨꯣ ꯏꯟꯖꯥꯡꯅ ꯃꯔꯣꯟ ꯑꯃ ꯍꯥꯎꯇꯥꯕꯥꯅꯤꯅ ꯌꯥꯝ ꯌꯥꯝ ꯆꯥꯕꯒ ꯉꯝꯗ꯭ꯔꯦꯅꯦ
ꯎꯝ ꯅꯪꯗꯤ ꯀꯩꯅꯣꯝ ꯆꯥꯔꯒ ꯇꯧꯕꯥ ꯃꯜꯂꯦꯗꯥ ꯑꯩꯉꯣꯟꯗꯥ ꯆꯦ
ꯍꯥ
ꯅꯪ ꯀꯩꯅꯣꯝ ꯆꯥꯕꯥ ꯃꯜꯂꯦꯗ
ꯑ ꯍꯗ
ꯆꯔꯝꯅꯤꯗ
ꯍꯟꯖꯥ
ꯆꯔꯝꯅꯤꯗ
ꯆꯗꯦ
ꯆꯤꯡꯅꯕ ꯉꯝꯗꯦ
ꯅꯪꯅ ꯑꯗꯨꯃꯥꯏꯅ ꯍꯥꯏꯔꯁꯨ ꯑꯩ ꯆꯤꯡꯅꯗꯕ ꯉꯝ
ꯀꯩꯅꯣꯅꯦ ꯒꯔꯧꯟꯗꯅꯠ ꯇꯣ
ꯑꯥ
ꯑꯗꯨ ꯆꯥꯔꯝꯅꯤꯅꯦ
ꯑꯁ ꯒꯔꯧꯟꯗꯅꯠ ꯆꯥꯔꯤꯅꯤꯅꯦ ꯗꯨꯗꯣ ꯆꯥꯕꯗꯣ
ꯎꯝ
ꯁꯛ ꯐꯖꯩ ꯍꯥꯏꯅꯕꯅꯦ
ꯗꯣꯛꯇꯔꯅ ꯍꯥꯏꯕ꯭ꯔꯥ ꯁꯤꯖꯦ
ꯗꯣꯛꯇꯔꯅꯗꯤ ꯁꯨꯡꯉꯥꯏ ꯍꯥꯏꯔꯣꯏꯗ ꯑꯩꯒꯨꯝꯕꯅ ꯈꯛꯇꯅꯦ ꯍꯥꯏꯗꯣꯔꯤꯁꯦ
ꯍꯥꯏꯕꯗꯤ ꯑꯩꯈꯣꯏꯗꯤ ꯗꯣꯛꯇꯔꯗꯒꯤ ꯍꯦꯟꯅ ꯐꯕ ꯍꯤꯗꯥꯛ ꯄꯤꯕ ꯉꯝꯃꯦꯕ
ꯃꯥꯜꯂꯦ
ꯎꯝ ꯃꯥꯟꯕꯅꯦ ꯑꯗꯨꯝ
ꯉꯥꯡ ꯊꯣꯔꯛꯄꯁꯨ ꯑꯗꯨꯝ ꯃꯥꯜꯂꯦ
ꯎꯝ ꯑꯗꯨꯝ ꯃꯥꯟꯕꯅꯦ ꯑꯩꯗꯤ ꯑꯩꯗꯤ ꯄꯣꯛꯂꯛꯄꯗꯒꯤ ꯍꯦꯛ ꯃꯥꯜꯂꯛꯄꯁꯤꯅ
ꯀꯩ ꯀꯩ ꯍꯣꯠꯅꯔꯤꯒꯦ ꯅꯪꯕꯣ
ꯑꯩ ꯍꯣꯠꯅꯕ ꯍꯥꯏꯔꯤꯖꯦ ꯀꯦꯝ ꯍꯣꯠꯅꯗꯦꯗ ꯍꯧꯖꯤꯛꯀꯤ ꯍꯧꯖꯤꯛꯄꯨꯗꯤ ꯑꯥꯍ
ꯑꯗꯨꯝ ꯂꯩꯔꯤꯔ ꯍꯥꯏꯕ
ꯎꯝ ꯑꯗꯨꯝ ꯂꯩꯔꯤꯌꯦ
ꯉꯟꯅ ꯅꯨꯄꯤ ꯊꯤꯔꯁꯤꯔ ꯈꯜꯂꯝꯃꯤꯅꯤꯅꯦ
ꯏꯕꯨꯡꯉꯣ ꯉꯟꯅ ꯅꯨꯄꯤ ꯊꯤꯔ ꯀꯩꯗꯧꯗꯣꯏꯅꯣ
ꯅꯨꯄꯤ ꯊꯤꯔꯔꯣꯏ ꯏꯕꯥꯅꯤ ꯅꯨꯡꯁꯤ ꯅꯨꯡꯁꯤ ꯆꯥꯟꯅꯅ ꯂꯩꯃꯤꯟꯅꯔꯒ ꯀꯩꯀꯩꯅꯣ ꯈꯣꯠꯄ ꯇꯧꯔ ꯂꯣꯏꯔꯦ ꯀꯩꯔꯣ
ꯍꯨꯝ ꯅꯁꯥꯒꯤ ꯁꯤꯟꯐꯝ ꯍꯥꯟꯅ ꯂꯩꯕꯤꯈ꯭ꯔꯣ ꯏꯕꯨꯡꯉꯣ ꯑꯗꯨꯒꯅꯦ ꯅꯨꯄꯤ ꯊꯤꯌꯣ
ꯁꯥꯒꯤ ꯁꯤꯟꯐꯝ ꯀꯩ ꯃꯤꯒꯤ ꯁꯤꯟꯐꯝ ꯍꯥꯟꯅ ꯂꯧꯔꯒ ꯇꯧꯔꯒ ꯂꯣꯏꯔꯦ ꯅꯠꯇ꯭ꯔꯣ
ꯍꯨꯝ
ꯅꯠꯇ꯭ꯔꯣ
ꯀꯔꯤꯅꯣ
ꯃꯤꯒꯤ ꯁꯤꯟꯐꯝ ꯍꯥꯟꯅ ꯂꯩꯔꯗꯤ ꯌꯥꯔꯦꯕ
ꯅꯍꯥꯒꯤ ꯁꯤꯟꯐꯝꯗ ꯂꯩꯔꯒꯅꯦ ꯅꯨꯄꯤ ꯊꯤꯌꯣꯕ
ꯑꯁ ꯈꯪꯗ꯭ꯔꯦꯅꯦ ꯑꯗꯨꯗꯤ ꯅꯪ ꯍꯥꯏꯔꯤꯁꯦ ꯏꯜꯂꯁꯤꯔ ꯏꯜꯂꯣꯏꯁꯤꯔ
ꯏꯜꯂꯣ ꯀꯩꯅꯣ
ꯏꯜꯂꯒ ꯀꯩ ꯀꯥꯅꯕ ꯂꯩꯒꯗ꯭ꯔ ꯀꯥꯏ
ꯉꯥꯡꯕꯗꯤ ꯌꯥꯝ ꯍꯩꯀꯣ
ꯑꯗꯨꯨꯗꯩꯅꯦ ꯅꯨꯄꯤ ꯀꯦꯜꯂꯤꯁꯦ
ꯎꯨꯝꯍ ꯃꯥꯜꯂꯤꯕ꯭ꯔꯥ
ꯅꯨꯄꯤ ꯐꯖꯟ ꯀꯦꯜꯂꯤꯁꯦ ꯑꯗꯨꯒꯤꯅꯤꯅꯦ
ꯀꯦꯜꯂꯤꯕ ꯃꯤꯗꯣ ꯃꯃꯤꯠ ꯇꯥꯡꯕ ꯑꯣꯏꯔꯝꯃꯅꯦ ꯃꯅꯥ ꯄꯪꯕ ꯑꯣꯏꯔꯝꯅꯦ
ꯃꯃꯤꯠꯁꯨ ꯇꯥꯡꯗꯦ ꯃꯅꯥꯁꯨ ꯄꯪꯗꯦ ꯀꯩꯝ ꯇꯧꯕ ꯂꯩꯇꯦ ꯃꯉꯣꯟꯗ ꯑꯁꯣꯏ ꯑꯅꯥꯝ ꯀꯩꯝ ꯌꯥꯎꯗꯦ ꯑꯗꯨ ꯑꯣꯏꯔꯁꯨ ꯑꯩꯒꯤ ꯋꯥꯉꯥꯡ ꯁꯉꯥꯡꯗꯒꯤ ꯃꯥꯅ ꯇꯨꯈꯥ ꯇꯨꯕꯗꯣ ꯑꯩ ꯑꯩꯒꯤ ꯃꯤꯠꯅ ꯎꯔꯕ
ꯑꯍ ꯃꯥꯜꯂꯦ
ꯎꯨꯝ ꯑꯗꯨꯒꯤꯅꯦꯅꯦ ꯁꯥꯥꯕꯤ ꯍꯥꯏꯕꯁꯦ ꯄꯥꯈꯪꯅ ꯋꯥꯏ ꯐꯖꯅ ꯉꯥꯡꯈ꯭ꯔꯕ ꯑꯗꯨꯝ ꯇꯨꯔꯦ
ꯑꯗꯨꯟ ꯀꯅꯥꯅ ꯍꯥꯏꯕ
ꯑꯩꯅ ꯍꯥꯏꯕ ꯑꯩ ꯑꯩꯅ ꯑꯩ ꯋꯥ ꯉꯥꯡꯈ꯭ꯔꯗꯤ ꯂꯩꯁꯥꯕꯤ ꯑꯗꯨꯝ ꯐꯖꯅ ꯇꯨꯕꯅꯦꯍꯦ
ꯇꯨꯔꯝꯒꯅꯤ
ꯎꯝ ꯇꯨꯕꯅꯦ ꯑꯗꯨꯝ ꯈꯔ ꯇꯧꯔꯒꯅꯦ
ꯅꯨꯕꯤ ꯀꯌꯥꯗꯤ ꯇꯧꯔꯕ
ꯑꯁ ꯅꯨꯄꯤ ꯇꯨꯕ ꯍꯥꯏꯖꯦ ꯀꯌꯥꯝ ꯇꯨꯔꯦ ꯑꯗꯣ ꯑꯩꯅ ꯈꯣꯏꯗꯥꯖꯕ ꯑꯃꯈꯛꯇꯗ ꯑꯩꯅ ꯀꯟꯅ ꯍꯣꯠꯅꯖꯔꯤ ꯍꯥꯏꯇꯥꯔꯦ
ꯍꯣꯠꯅꯕꯤꯌꯨ ꯍꯣꯠꯅꯕꯤꯌꯨ ꯍꯣꯠꯅꯕꯤꯌꯨ ꯃꯥꯏ ꯄꯥꯛꯄꯁꯨ ꯑꯣꯏꯕꯤꯌꯣ
ꯑꯁ ꯍꯤꯍꯤ
ꯍꯥ ꯍꯥ ꯍꯥ
ꯍꯝ
ꯍꯥ ꯍ
ꯃꯥꯏ ꯄꯥꯑꯥꯗꯤ ꯏꯅꯦꯒꯤ ꯀꯩꯔꯣ ꯏꯅꯦ ꯍꯥꯏ ꯏꯅꯦ ꯑꯣꯏꯗꯣꯏꯔꯣ ꯀꯩ ꯑꯣꯏꯗꯣꯏꯔꯥ ꯈꯪꯗ꯭ꯔꯦ
ꯃꯥꯏ ꯄꯥꯛꯅ ꯆꯠꯄꯤꯌꯨ ꯍꯣꯠꯅꯕꯤꯌꯨ ꯍꯣꯠꯅꯕ ꯂꯦꯞꯄꯤꯒꯅꯨ
ꯑꯥ
ꯂꯝꯍꯥꯡꯗ ꯊꯝꯕꯤꯔꯝ ꯂ ꯂ ꯂꯝꯍꯥꯡꯗ ꯊꯝꯕꯤꯔꯝꯒꯅꯨ
ꯑꯥ
ꯂꯨꯅ ꯇꯧꯕꯤꯌꯣ
ꯑꯣ
ꯄꯨꯟꯁꯤ ꯅꯣꯡꯁꯥꯡꯅ ꯍꯤꯡꯉꯨ
ꯑꯥ
ꯀꯩꯗꯧꯔꯤꯒꯦ
ꯂꯨꯅ ꯇꯧꯕꯤꯔꯣ ꯄꯨꯟꯁꯤ ꯌꯨꯡꯁꯥꯡꯅ ꯍꯤꯡꯕ ꯑꯣꯏꯔꯣ ꯑꯃꯗꯨꯅ ꯀꯩꯔꯣ
ꯑꯃ ꯀꯩ ꯍꯥꯏꯈꯤꯒꯦ
ꯑꯃꯗ ꯅꯪ ꯅꯪ ꯍꯥꯏꯔꯤꯐ ꯅꯪ ꯀꯥꯎꯔꯗꯤ ꯑꯩꯗꯤ ꯀꯥꯏ ꯅꯤꯡꯁꯤꯡꯗꯣꯏꯔꯣ
ꯎꯝ ꯑꯩ ꯑꯗꯨ ꯉꯠꯇ ꯍꯣꯏ ꯍꯥꯏꯔꯝꯒꯅꯤꯅ
ꯗꯦ ꯅꯨꯡꯁꯤ ꯆꯥꯟꯅꯅ ꯂꯩꯕꯤꯌꯨꯁꯨ ꯅꯪ ꯍꯥꯏꯔꯛꯇ꯭ꯔꯦ
ꯂꯨꯅ ꯇꯧꯕꯤꯌꯣ ꯍꯥꯏꯕ ꯑꯗꯨꯝ ꯑꯗꯨꯗ ꯁꯨꯞꯆꯤꯜꯂꯕꯅꯦ
ꯗꯨ ꯑꯣꯏꯔꯁꯨ ꯑꯩꯗꯤ ꯇꯣꯉꯥꯟꯅ ꯑꯃꯨꯛ ꯅꯨꯡꯁꯤ ꯆꯥꯟꯅꯅ ꯇꯧꯔꯛꯀꯅꯤ ꯑꯩꯗꯤ ꯇꯣꯉꯥꯟꯅ
ꯎꯪ ꯋꯥꯍꯩ ꯑꯃꯗ ꯑꯗꯨꯝ ꯁꯨꯨꯞꯆꯤꯜꯂꯕꯅꯦꯕ
ꯎꯝ ꯌꯥꯏꯅꯦ ꯑꯗꯨꯁꯨ ꯑꯗꯨ ꯑꯣꯏꯔꯁꯨ ꯑꯃꯔꯣꯝꯗ ꯍꯥꯏꯔꯗꯤ ꯑꯩ ꯌꯥꯗꯦꯕ
ꯑꯦ ꯀꯃꯥꯅ
ꯌꯥꯗꯕ ꯍꯥꯏꯔꯤꯁꯦ
ꯀꯃꯥꯏꯅ ꯌꯥꯔꯣꯏꯗꯕꯅꯣ
ꯑꯗꯨꯝ ꯌꯥꯗ꯭ꯔꯤ
ꯀꯃꯥꯏꯟ ꯌꯔꯣꯏꯗꯕ
ꯑꯪ ꯄꯥꯎꯈꯨꯝ ꯆꯟꯅꯁꯤꯔꯣ
ꯑꯩ ꯄꯥꯈꯨꯝ ꯆꯟꯕꯗꯣ ꯑꯩ ꯍꯩꯇꯦꯅꯦ
ꯆꯥꯕꯗ ꯗꯤꯁꯇꯥꯕ ꯇꯧꯔꯁꯤ ꯀꯔꯤꯔꯣ
ꯆꯥꯕ ꯗꯤꯁꯇꯞ ꯇꯧꯕ
ꯎꯝ
ꯈꯪꯗꯦ ꯍꯥ
ꯆꯥꯕꯗ ꯗꯤꯁꯇꯥꯕ ꯇꯧꯕꯗꯤ ꯑꯉꯥꯡꯅꯤ ꯀꯩꯅꯣ
ꯍꯝ ꯑꯖꯦꯡꯕ ꯅꯪ ꯀꯩꯖꯨꯟ ꯇꯧꯗꯕ꯭ꯔꯥꯕ
ꯍꯣꯏ ꯑꯩ ꯀꯩꯁꯨ ꯇꯧꯗꯦ ꯑꯩ ꯅꯥꯁꯨ ꯅꯥꯗꯦ ꯀꯩꯝ ꯇꯧꯗꯤꯌꯦ
ꯌꯨꯝꯗ ꯂꯩꯔꯤꯗꯣ ꯇꯨꯝꯕ ꯆꯥꯕ ꯇꯧꯔꯤꯔꯕ
ꯑꯣꯏ ꯇꯨꯝꯕ ꯆꯥꯕ
ꯏꯁꯩ ꯑꯃ ꯂꯩꯗꯥꯏꯅ ꯇꯨꯝꯕ ꯆꯥꯕ ꯈꯪꯗꯅ ꯇꯧ ꯑꯗꯣ
ꯑꯁ ꯂꯣꯏꯔꯦ ꯉꯥꯏꯕ ꯃꯤꯁꯤꯡꯅ
ꯑꯩꯈꯣꯏ ꯈꯨꯟꯒꯤ ꯃꯤꯁꯤꯡ ꯑꯩꯉꯣꯟ ꯂꯣꯏ ꯉꯥꯏꯔꯦ
ꯅꯉꯣꯟꯗ
ꯎꯝ
ꯀꯥꯏ ꯆꯠꯇꯣꯔꯤꯃꯣ
ꯑꯩ ꯍꯣꯔꯦꯟ ꯉꯍꯥꯛ ꯂꯩꯔꯗꯤ ꯕꯣꯜ ꯁꯥꯟꯅꯕ ꯆꯠꯀꯦ ꯇꯧꯕꯅꯦꯕ
ꯎꯝ ꯍꯝ ꯕꯣꯜ ꯁꯥꯟꯅꯕ ꯍꯥꯩꯕꯔꯥ
ꯑꯧ ꯁꯅꯕꯗꯤ ꯍꯥꯏꯇꯦ ꯇꯥꯝ ꯃꯤꯒꯤ ꯈꯣꯡ ꯀꯥꯎꯕꯗꯤ ꯍꯩꯌꯦ
ꯑꯝ ꯃꯤꯒꯤ ꯈꯣꯡ ꯑꯃꯨꯛ ꯁꯤꯡꯅꯒꯅꯤꯀꯣ
ꯎꯝ ꯑꯩꯗꯤ ꯈꯣꯡꯎꯞ ꯍꯥꯞꯇꯦꯕ ꯑꯩꯗꯤ ꯌꯣꯠꯀꯤ ꯈꯣꯡꯎꯞ ꯑꯃ ꯂꯩꯌꯦꯕ ꯑꯩꯉꯣꯟꯗ ꯑꯗꯨ ꯍꯥꯞꯄꯒ ꯀꯥꯎꯅꯕ
ꯎꯝ ꯅꯣꯏ ꯆꯤꯡꯗ ꯂꯩꯔꯤꯔꯦ ꯇꯝꯄꯥꯛꯇ ꯂꯩꯔꯤꯔꯥ
ꯑꯩꯗꯤ ꯆꯤꯡꯗꯁꯨ ꯂꯩꯇꯦ ꯇꯝꯄꯥꯛꯇꯁꯨ ꯂꯩꯇꯦ ꯑꯩꯗꯤ ꯃꯥꯎꯟꯇꯦꯟꯗ ꯂꯩꯌꯦ
ꯃꯥꯎꯇꯦꯟꯗꯣ ꯆꯤꯡ ꯀꯧꯗꯔꯣ
ꯀꯧꯗꯦꯗ ꯃꯥꯎꯟꯇꯦꯟ ꯍꯥꯏꯔꯤꯁꯦ ꯑꯩꯈꯣꯏ ꯈꯨꯟꯒꯤ ꯃꯤꯡꯅꯦ
ꯅꯣꯏ ꯑꯗꯣꯝꯅ ꯃꯁꯔꯨꯝ ꯕ꯭ꯔꯥꯎꯟ ꯀꯂꯔꯗꯣ ꯐꯪꯗ꯭ꯔꯣ
ꯐꯪꯉꯦ
ꯆꯥꯗ꯭ꯔꯥ
ꯆꯥꯏꯌꯦ
ꯌꯥꯝ ꯍꯧꯕ꯭ꯔꯥ ꯍꯥꯏꯁꯦ
ꯌꯥꯝ ꯍꯧꯗꯤꯌꯦ
ꯎꯝ ꯅꯣꯡꯗꯤ ꯆꯨꯗ꯭ꯔꯣ
ꯍꯣꯏ ꯅꯣꯡꯕꯨꯗꯤ ꯆꯨꯒꯦꯗꯤ ꯀꯟꯅꯗꯤ ꯇꯧꯔꯤ ꯑꯗꯨ ꯆꯨꯗꯤ ꯆꯨꯔꯛꯇ꯭ꯔꯤ ꯍꯧꯖꯤꯛ ꯐꯥꯎꯒꯤꯗꯤ
ꯎꯝ ꯕꯣꯜ ꯌꯦꯡꯗꯔꯣ
ꯕꯣꯜꯁꯦ ꯕꯣꯜ ꯌꯦꯡꯉꯒ ꯀꯩ ꯀꯥꯟꯅꯕ ꯂꯩꯒꯦ ꯕꯣꯜ ꯌꯦꯡꯕꯩ ꯃꯍꯨꯠꯄꯨꯗꯤ ꯒ꯭ꯌꯥꯟ ꯇꯥꯅ ꯅꯤꯡꯊꯤꯖꯅ ꯇꯨꯝꯊꯣꯛꯑꯒ ꯑꯌꯨꯛ ꯉꯟꯇꯥ ꯍꯧꯒꯠꯂꯒ ꯋꯥꯛꯀꯤꯡ ꯇꯧꯔꯒ ꯑꯃꯨꯛ ꯆꯥꯛ ꯆꯥꯔꯒ ꯑꯃꯨꯛ ꯄꯣꯊꯥꯔꯒ ꯑꯃꯨꯛ ꯉꯥꯏꯍꯥꯛ ꯂꯩꯔꯒ ꯑꯃꯨꯛ ꯕꯣꯜ ꯀꯥꯎꯕ ꯆꯠꯂꯒ ꯑꯃꯨꯛ ꯂꯥꯛꯑ ꯑꯗꯨꯝ
ꯏꯕꯨꯉꯣ ꯅꯋꯥ ꯅꯨꯄꯥꯅꯕꯨ ꯕꯣꯜ ꯌꯦꯡꯗꯦ ꯀꯥꯏꯅꯥ
ꯕꯣꯜꯌꯦꯡꯗꯦ ꯑꯩꯗꯤ
ꯈꯣꯡ ꯀꯥꯎꯕꯤ ꯌꯦꯡꯉꯤꯔꯕ
ꯎꯝ
ꯕꯣꯜꯗꯤ ꯌꯦꯡꯗꯦ ꯈꯣꯡꯒꯥꯎꯗ ꯌꯦꯡꯉꯦ ꯍꯥꯏꯕꯔꯥ
ꯎꯡ ꯈꯣꯡꯀꯥꯎꯋꯤ ꯈꯣꯡ ꯀꯥꯎꯕꯤꯒ ꯀꯩꯀꯩꯗ ꯑꯁ ꯌꯥꯝ ꯀꯥꯎꯕꯤꯗꯤ ꯌꯥꯝ ꯌꯦꯡꯉꯤꯍꯦ ꯑꯩꯁꯨ ꯑꯀꯥꯎꯕꯤꯒ ꯑꯀꯥꯎꯕꯤ ꯉꯥꯛꯇ
ꯑꯗꯨ ꯅꯁꯥꯗꯨ ꯀꯥꯎꯔꯝꯒꯤꯔꯣꯏ
ꯑꯦ ꯅꯨꯡꯗꯥꯡꯗꯗꯤ ꯏꯊꯟꯗꯐꯥꯎ ꯀꯥꯎꯔꯛꯑꯦ
ꯂꯝꯕꯤ ꯃꯇꯠ ꯆꯠꯂꯁꯨ ꯀꯥꯎꯔꯝꯒꯅꯤ
ꯎꯝ ꯀꯥꯎ ꯀꯥꯎꯗꯤ ꯀꯥꯎꯔꯣꯏꯗ ꯅꯣꯡꯃ ꯑꯩꯈꯣꯏ ꯄꯨꯟꯅ ꯖꯒꯣꯏ ꯁꯥꯁꯤꯀꯣ
ꯖꯒꯣꯏ ꯁꯥꯖꯦꯕ ꯑꯩ ꯖꯒꯣꯏ ꯍꯩꯇꯦꯗ
ꯍꯩꯇ꯭ꯔꯁꯨ ꯑꯩ ꯇꯝꯕꯤꯒꯦꯅꯦ
ꯅꯣꯏꯗꯤ ꯖꯒꯣꯏ ꯂꯩꯇꯦ ꯀꯩꯅꯣ
ꯉꯥ
ꯅꯣꯏꯗꯤ ꯖꯒꯣꯏ ꯂꯩꯇꯦ ꯍꯥꯏꯕ
ꯑꯈꯣꯏꯁꯨ ꯖꯒꯣꯏ ꯂꯩꯇꯦ
ꯎꯝ
ꯑꯈꯣꯏ ꯖꯒꯣꯏ ꯈꯨꯌꯥꯝꯅꯤ